ꯇꯥꯕ꯭ꯔꯣ ꯍꯜꯂꯣ ꯇꯥꯏꯌꯦ ꯇꯥꯎ ꯇꯥꯎ ꯀꯃꯥꯏꯅ ꯅꯨꯄꯤ ꯀꯣꯏꯔꯝꯕꯗꯣ ꯀꯃꯥꯏꯅ ꯀꯥꯎꯊꯣꯛꯄ ꯉꯝꯕ꯭ꯔꯣ ꯅꯪꯗꯤ
ꯆꯍꯤ
ꯆꯍꯤ ꯃꯥꯄꯟꯃꯨꯛ ꯁꯨꯔꯗꯤ ꯀꯥꯎꯈꯤꯕ ꯇꯥꯕꯅꯤ ꯀꯩꯅꯣ ꯑꯣ ꯅꯣꯏ ꯑꯉꯥꯡ ꯑꯣꯏꯔꯤꯉꯩꯗꯔꯥꯕ
ꯎꯝ
ꯎꯝ ꯇꯝꯃꯤꯟꯅꯔꯝꯕ꯭ꯔꯣ ꯅꯠꯇꯦꯗ ꯑꯗꯨꯗꯤ
ꯁꯨꯝ ꯄꯥꯎ ꯐꯥꯎꯅꯕꯗꯒꯤ ꯈꯪꯅꯕꯅꯤ
ꯑꯗꯨꯝ ꯈꯪꯅꯕ ꯑꯣ ꯅꯪꯒꯨꯝꯅ ꯑꯩꯒꯨꯝꯅ ꯑꯗꯨ ꯃꯇꯝꯗꯤ ꯁꯤꯒꯨꯝꯕꯁꯦ ꯂꯩꯔꯝꯕ꯭ꯔꯕ
ꯂꯩꯇꯦꯗ
ꯂꯩꯇꯦꯗ ꯑꯗꯨꯗꯤ ꯀꯃꯥꯏꯅ ꯑꯣ ꯈꯪꯉꯦ ꯚꯥꯞ ꯇꯥꯏ ꯚꯥꯞ ꯇꯥꯏ ꯎꯝ ꯎꯝ ꯍꯣꯏ ꯍꯣꯏ ꯀꯣꯏꯕ ꯂꯥꯛꯑꯣ ꯅꯣꯡꯃ ꯊꯣꯂꯛꯑꯗꯤ
ꯊꯥ ꯑꯅꯤꯃꯨꯛ ꯂꯩꯔꯛꯈꯤꯗꯧ ꯃꯜꯂꯦ
ꯊꯣꯛꯂꯛꯑꯅꯤꯅ ꯄꯨꯟꯁꯤ ꯆꯨꯞ ꯑꯗꯨꯗ ꯂꯩꯅꯤ ꯍꯥꯏꯕꯗꯤ ꯑꯣꯏꯗꯦ ꯍꯥꯥ ꯇꯥꯕ꯭ꯔꯣ ꯇꯥꯌꯦ ꯇꯥꯌꯦ ꯀꯩꯅꯣ ꯅꯪꯒꯤꯗꯣ ꯅꯨꯡꯉꯥꯏꯇ ꯃꯥꯜꯂꯦ
ꯑꯩꯅ ꯅꯦꯋ꯭ꯔꯥꯛ ꯈꯤꯇꯪꯗꯤ ꯐꯨꯜꯗꯤ ꯀꯥꯗꯦ ꯑꯃ ꯍꯟꯗꯩ
ꯅꯣꯏ ꯂꯩꯐꯝꯗꯣ
ꯎꯝ
ꯍꯧꯖꯤꯛ ꯍꯧꯖꯤꯛ ꯂꯩꯐꯝꯗꯣ ꯌꯥꯝ ꯇꯥꯡꯕ꯭ꯔꯥ ꯄꯣꯠ ꯆꯩ ꯃꯃꯜ ꯌꯥꯝ ꯇꯥꯡꯕ꯭ꯔꯥ ꯇꯥꯡꯗꯦꯗ ꯀꯌꯥ ꯀꯥ ꯍꯦꯟꯅꯗꯤ ꯑꯣ ꯑꯗꯨꯝ ꯅꯨꯡꯉꯥꯏꯌꯦ
ꯂꯩꯕꯝꯗꯤ ꯅꯨꯡꯉꯥꯏ ꯑꯗꯣ ꯂꯩꯅꯤꯡꯗꯦ ꯌꯨꯝ ꯍꯟꯅꯤꯡꯉꯦ ꯌꯥꯝꯅ
ꯎꯝ ꯀꯔꯝꯕ ꯆꯍꯤꯗ ꯊꯣꯛꯂꯤꯅꯣ
ꯎꯝ
ꯑꯥ ꯀꯌꯥꯝ ꯀꯨꯏꯔꯦ ꯅꯪ ꯑꯗꯨꯗ ꯂꯩꯕ ꯆꯍꯤ ꯀꯌꯥ ꯁꯨꯔꯦ ꯌꯥꯔꯣꯏ ꯅꯪ
ꯗꯨꯃꯥꯏꯅ ꯑꯣꯏꯅꯨ
ꯑꯩ
ꯑꯩ ꯈꯥꯡꯕ ꯀꯜꯂꯣ
ꯍꯨꯝ ꯍꯨꯝ ꯁꯥꯏ ꯑꯣꯏꯁꯟꯒꯦ ꯇꯧꯕꯖꯨ ꯍꯥ ꯁꯤꯗꯅ ꯋꯥꯔꯤ ꯑꯃ ꯑꯃꯗꯅ ꯋꯥꯔꯤ ꯑꯃ ꯑꯍ ꯍ ꯍ ꯍ ꯍ ꯍ ꯍ ꯀꯅꯥꯅꯣꯃ ꯍꯥꯠ ꯀꯥꯏꯔꯦ ꯎꯍꯝ ꯅꯪ ꯋꯥꯔꯤ ꯁꯥꯟꯅꯕ ꯅꯨꯡꯉꯥꯏꯇꯦ ꯀꯩꯒꯤ ꯅꯪꯗꯤ ꯉꯥꯡꯒꯟꯗꯦ
ꯑ
ꯍꯥ ꯅꯪꯗꯤ ꯉꯥꯡꯒꯟꯗꯦ ꯀꯧꯔꯣ ꯌꯥꯝ ꯇꯟꯅ ꯇꯟꯅ ꯈꯨꯝꯔꯒ ꯈꯣꯏꯁꯨ ꯏꯀꯥꯏꯌꯦꯅ ꯑꯗꯨꯃꯥꯏꯅ ꯈꯨꯝꯔꯛꯀꯅꯨ ꯁꯤ ꯁꯤ ꯆꯣꯡꯉꯣ ꯑꯃꯔꯛ ꯆꯣꯡꯉꯣ ꯖꯒꯣꯏ ꯁꯥꯎꯑꯣ ꯑꯗꯨꯗ ꯍ ꯍꯦ ꯍꯦ ꯀꯦꯕ ꯆꯣꯡꯉꯣ ꯑꯃꯔꯛ ꯆꯣꯡꯉꯣꯕ
ꯁꯦ
ꯋꯥꯔꯤ ꯁꯥꯟꯅꯕ ꯅꯨꯡꯉꯥꯏꯇꯦ ꯅꯪꯗꯣ ꯁꯥꯅꯟ ꯁꯥꯅꯟꯅꯤꯡꯗꯕꯒꯨꯝ ꯍꯝ ꯅꯠꯇꯦꯍꯦ ꯑꯗꯨꯒꯤꯅꯦ ꯗꯨꯗꯤ ꯀꯩꯒꯤꯅꯣ ꯇꯞꯅ ꯇꯞꯅ ꯉꯥꯡꯉꯤꯗꯣ ꯇꯟ ꯇꯟꯅ ꯉꯥꯡꯉꯤꯗꯣ ꯀꯥꯇꯟꯅ ꯗꯨꯝ ꯉꯥꯡꯉꯤꯗꯣ ꯀꯩꯒꯤꯅꯣ ꯍꯨꯝ ꯃꯤ ꯃꯁꯥꯏꯅꯤ ꯀꯩꯅꯣ ꯅꯦ ꯍꯨꯝ ꯗꯨꯃꯁꯥꯒꯤꯗꯣ ꯑꯩ ꯌꯥꯅꯤꯡꯗꯦ ꯑꯩꯗꯤ ꯅꯨꯡꯁꯤꯅꯔ ꯌꯥꯔꯛꯀꯗꯝ ꯍꯥ ꯅꯨꯡꯁꯤꯅꯔꯀꯥꯟ ꯌꯥꯔꯛꯀꯗꯝꯅꯦ ꯎꯝꯍꯨꯝ ꯌꯥꯔꯣꯏ ꯅꯪ ꯁꯥꯏ ꯏꯁꯥꯏ ꯑꯣꯏꯒꯦ ꯍꯥꯏꯔꯝꯗꯥꯏꯅꯦ ꯁꯥꯏ ꯑꯣꯏꯔ ꯇꯥꯔꯗꯤ ꯗꯨꯃꯥꯏꯟꯅ ꯉꯥꯡꯕꯗꯨ ꯌꯥꯔꯣꯏ ꯌꯥꯔꯛꯀꯗꯣꯏꯅꯦ ꯅꯨꯡꯁꯤꯅꯔ ꯇꯞ ꯇꯞꯅ ꯁꯨꯝ ꯌꯥꯅꯔꯛꯀꯗꯣꯏꯅꯤ ꯅꯪꯗꯤ ꯅꯨꯡꯁꯤꯅꯕ ꯆꯍꯤ ꯃꯉꯥꯅꯤꯅꯦ
ꯑ
ꯑ ꯆꯍꯤ ꯃꯉꯥ ꯀꯨꯏꯌꯦ ꯑꯩꯗꯤ ꯅꯨꯡꯁꯤꯅꯕꯗꯤ ꯂꯩꯔꯝꯗꯦꯀꯣ ꯑꯗꯨ ꯅꯨꯡꯁꯤꯅꯕꯗꯤ ꯂꯩꯔꯝꯗꯦ ꯑꯗꯣ ꯆꯥꯛꯄꯗꯤ ꯌꯥꯝꯅꯤ
ꯑꯥꯏꯅ ꯌꯥꯝ ꯄꯥꯝꯃꯨꯔꯝꯃꯨꯗꯤ ꯑꯗꯨꯝ ꯂꯩꯔꯝꯃꯣꯏ ꯅꯪ ꯄꯥꯝꯕ꯭ꯔ ꯈ
ꯑ
ꯑ ꯑꯩꯅ ꯌꯥꯝ ꯄꯥꯝꯔꯝꯕꯗꯤꯅꯦ ꯑꯣꯏꯔꯣꯏꯗꯕ ꯃꯤꯗꯣ ꯈꯛꯇꯅꯦꯗ ꯑꯣꯏꯒꯗꯕ ꯑꯩꯉꯣꯟꯗ ꯅꯪꯉꯣꯟꯗꯗꯤ ꯈꯜꯂꯨ ꯋꯥꯈꯟ ꯅꯪꯉꯣꯟꯗꯕꯨꯗꯤ ꯑꯗꯨꯝ ꯑꯣꯏꯔꯅꯤ ꯍꯣꯏ ꯑꯩꯅ ꯄꯥꯝꯔꯝꯕ ꯍꯥꯏꯖꯤꯔꯥ ꯗꯨꯝ ꯑꯁ ꯁꯤ ꯐꯖꯩ ꯁꯤ ꯄꯥꯝꯃꯦ ꯍꯥꯏꯕ ꯅꯨꯄꯥꯈꯣꯏꯗꯣ ꯍꯥꯏ ꯇꯥꯔꯦ ꯑꯁ ꯑꯣꯏꯗꯦꯃꯦ ꯑꯣꯏꯗꯦ ꯁꯨꯛꯑꯣꯏ ꯑꯣꯏꯗꯦ ꯑꯩ ꯁꯨꯛꯑꯣꯏ ꯑꯣꯏꯗꯦ ꯑꯩꯖꯦ ꯀꯞꯅꯤꯡꯉꯦ ꯀꯩꯒꯤꯅꯣ ꯀꯥ ꯀꯥꯞꯄꯧꯛꯑꯣꯅꯦ ꯗꯨꯗꯤ ꯑꯝꯇ ꯍꯥ ꯀꯞꯄꯑꯣꯕ ꯑꯗꯨꯗꯤ ꯀꯞꯀꯦ
ꯎꯝ
ꯎꯝ ꯎꯝ ꯑꯩꯕꯨ ꯌꯥꯝ ꯎꯁꯤꯠꯇ꯭ꯔꯖꯥꯂꯣ ꯀꯞꯄꯨ ꯍꯥꯢꯔꯛꯏꯗꯣ ꯃꯤ ꯃꯌꯥꯝꯒ ꯃꯤ ꯃꯌꯥꯝ ꯂꯩꯇ꯭ꯔꯗꯤ ꯑꯩꯖꯨ ꯈꯪꯅꯕ ꯂꯩꯇꯦ ꯌꯨꯝꯗꯨꯖꯨ ꯂꯩꯇꯦ ꯌꯨꯝꯗꯁꯨ ꯂꯩꯇꯦ ꯇꯧꯕꯝ ꯆꯥꯕꯝ ꯈꯪꯗꯦ ꯑꯣ ꯗꯨꯗꯤ ꯑꯩꯁꯦ ꯗꯨꯝ ꯉꯥꯡꯅꯕ ꯀꯩꯗꯧꯔꯕ ꯅꯪ ꯇꯧ ꯇꯧꯐꯝ ꯅꯪ ꯇꯧꯐꯝ ꯆꯥꯐꯝ ꯈꯪꯗꯕꯒꯤ ꯗꯨꯝ ꯉꯥꯡꯒꯦ ꯍꯩꯠ ꯍꯥꯅꯤꯅ ꯑꯗꯨꯗꯤ ꯑꯁꯦꯡꯕꯒꯤ ꯅꯨꯡꯁꯤꯁꯦ ꯍꯥꯏꯕ ꯅꯠꯇꯦꯅꯦ ꯅꯪꯒꯤꯁ ꯖꯦ ꯅꯪꯒꯤ ꯋꯥꯍꯩ ꯃꯑꯣꯡꯁꯦ ꯅꯠꯇꯦꯗ ꯗꯨꯒꯤꯅꯦ ꯅꯨꯄꯤꯖꯨ ꯈꯪꯅꯕ ꯂꯩꯇꯕꯅꯤꯅ ꯎꯝ ꯈꯦꯝ ꯇꯞꯅ ꯇꯞꯅ ꯅꯨꯡꯁꯤꯅꯁꯟꯕ ꯌꯥꯏꯗꯅ ꯀꯅꯥꯁꯨ ꯂꯩꯇ꯭ꯔꯕꯣ ꯅꯪ
ꯂꯩꯔꯒꯕꯨ ꯍꯥꯏꯒꯤꯗ꯭ꯔꯣ
ꯍꯥ ꯂꯩꯔꯒꯕꯨ ꯅꯉꯣꯟꯗ ꯍꯥꯏꯒꯤꯗ꯭ꯔꯣ ꯑꯦꯍꯦ ꯍꯦ ꯍ ꯍꯣꯏ ꯍꯣꯏ ꯆꯨꯝꯃꯦ ꯆꯨꯝꯃꯦ ꯑꯗꯨꯁꯨ ꯃꯤ ꯀ꯭ꯌꯥꯒ ꯅꯨꯡꯁꯤꯅꯔꯝꯃꯦ ꯈꯪꯅꯔꯝꯃ ꯍꯧꯖꯤꯛꯀꯤ ꯆꯍꯤ ꯃꯉꯥ ꯑꯗꯨꯒ ꯑꯅꯥꯜ ꯅꯨꯄꯤ ꯑꯃ ꯑꯗꯨꯒ ꯑꯇꯩꯗꯤ ꯅꯨꯄꯤ ꯃꯔꯤ ꯃꯨꯛ ꯅꯨꯡꯁꯤ ꯅꯔꯝꯃꯦ ꯃꯔꯤ ꯌꯥꯝꯃꯦ ꯌꯥꯝ ꯌꯥꯝꯃꯦ ꯆꯍꯤ ꯃꯉꯥ ꯗꯨ ꯈꯠꯇꯅꯤꯗ ꯀꯨꯏꯕ ꯌꯥꯝꯃꯦꯅ ꯌꯥꯝ ꯌꯥꯝꯃꯦꯅ ꯆꯍꯤ ꯃꯉꯥ ꯑꯈꯣꯏꯗꯤ ꯀꯥꯏꯒꯤꯅꯣ ꯍꯦ ꯑꯈꯣꯏꯗꯤ ꯎꯝ ꯍꯩꯗꯤ ꯅꯨꯡꯁꯤꯅꯔꯝꯃꯗꯤ ꯂꯩꯔꯝꯗꯦ ꯑꯗꯨꯝ ꯆꯥꯛꯄ ꯑꯗꯣ ꯈꯪꯗꯦ ꯅꯨꯄꯥꯈꯣꯏꯁꯨ ꯈꯪꯅ ꯈꯪꯅ ꯈꯪꯅ ꯈꯪꯅ ꯈꯪꯁꯤꯟꯅꯗꯕ ꯁꯥꯕꯁꯨ ꯌꯥꯝ ꯂꯩꯌꯦ ꯍꯩꯅꯗꯦ ꯍꯩꯅꯗꯦ ꯅ ꯍꯧꯖꯤꯛ ꯂꯥꯏꯔꯤꯛ ꯇꯝꯃꯤꯕꯣ ꯀꯩꯗꯧꯔꯤꯒꯦ ꯎꯝ ꯇꯝꯃꯤꯅꯦ ꯇꯝꯃꯤꯅꯦ ꯇꯝꯃꯤꯅꯦ ꯑꯪꯀꯥ ꯑꯪꯀꯥ ꯃꯊꯥ ꯁꯥꯏ
ꯈꯪꯗꯦꯌꯦ ꯃꯈꯥ ꯑꯗꯨꯝ ꯇꯝꯊꯅꯤꯡꯉꯦ ꯑꯩꯗꯣ ꯑꯩꯗꯤꯅꯦ ꯑꯁꯦꯡꯕꯒꯤꯗꯤ ꯎꯝ ꯑꯁꯦꯡꯕꯒꯤ ꯍꯩꯒꯦ ꯍꯥꯏꯔꯗꯤ ꯅꯨꯡꯁꯤꯅꯕꯁꯦ ꯂꯩꯅꯤꯡꯗꯕꯒꯤꯁꯨ ꯅꯠꯇꯦꯕ ꯑꯗꯨꯒ ꯃꯤꯅꯁꯨ ꯗꯨꯝ ꯂꯩꯁꯨ ꯂꯩꯔꯝꯕ ꯌꯥꯏ ꯑꯗꯣ ꯈꯪꯉꯦ ꯑ ꯌꯥꯝ ꯃꯤ ꯃꯈꯥꯗ ꯂꯩꯅꯤꯡꯗꯕꯗꯣ ꯑꯩ ꯏꯁꯥꯃꯛꯅ ꯃꯤ ꯒꯤ ꯋꯥ ꯇꯥꯔꯥ ꯀꯔꯤꯅꯣꯅꯦ ꯅꯨꯡꯁꯤꯅꯔꯒ ꯃꯤ ꯃꯈꯥ ꯂꯩꯕ꯭ꯔꯕ ꯃꯈꯥ ꯍꯥꯏꯕꯨ ꯍꯩꯗ ꯂꯩꯗꯅ ꯅꯪꯗꯨ ꯆꯠꯀꯅꯨ ꯅꯪꯗꯨ ꯇꯧꯅꯨꯗꯨ ꯇꯧꯅꯨ ꯑꯩ ꯑꯗꯨꯗꯣ ꯌꯥꯝ ꯍꯩꯅꯗꯕ ꯑꯩꯉꯣꯟꯗ ꯑꯈꯣꯏꯗꯤ ꯑꯗꯨꯝꯕ ꯑꯝꯇ ꯂꯩꯕ ꯅꯠꯇꯦ ꯇꯧꯅꯤꯡ ꯇꯧꯅꯤꯡꯕ ꯇꯧꯖꯧ ꯅꯋꯥ ꯑꯝ ꯂꯩ ꯀꯥꯎꯒꯅꯨ ꯁꯤꯅꯤ ꯑꯗꯨ ꯌꯥꯔꯣꯏꯅꯦ ꯅꯨꯡꯁꯤꯅꯔꯗꯤ ꯑꯗꯨꯝ ꯍꯩꯔꯛꯀꯅꯤ ꯅꯪꯁꯨ ꯑꯗꯨ ꯇꯧꯅꯨ ꯑꯗꯥ ꯇꯧꯅꯨ ꯗꯨꯝ ꯍꯩꯔꯛꯇꯣꯏꯅꯦ
ꯍꯥꯏꯔꯣꯢ ꯍꯥꯏꯔꯣꯢ ꯑꯈꯣꯏꯗꯤ ꯇꯧꯅꯤꯡ ꯇꯧꯅꯤꯡꯕ ꯆꯠꯅꯤꯡ ꯆꯠꯅꯤꯡꯕ ꯆꯠꯆꯧ
ꯆꯠꯆꯧ
ꯑꯗꯨꯕꯨ ꯍꯜꯂꯛꯄꯗ ꯅꯋꯥ ꯑꯃ ꯂꯩꯌꯦꯗꯤ ꯀꯥꯎꯒꯅꯨ
ꯑꯗꯨꯃ ꯌꯥꯏ ꯑꯗꯨꯃ ꯌꯥꯏ ꯍꯣꯏ
ꯍꯥꯏꯗꯤ
ꯍꯥꯢꯗꯤ ꯑꯩꯅ ꯅꯨꯄꯥꯀꯣꯢꯕꯩ ꯋꯥꯈꯟꯁꯦ ꯌꯥꯝ ꯇꯟꯂꯦꯕ ꯑꯩ ꯍꯥꯢꯒꯦꯕ ꯎꯝ
ꯃꯥꯒꯤ ꯅꯨꯄꯥ ꯑꯃ ꯈꯪꯅꯔꯤ ꯅꯨꯄꯥ ꯑꯃ ꯀꯣꯏꯔꯤ ꯍꯥꯏꯕꯗꯣ ꯃꯁꯨ ꯅꯨ ꯅꯨꯄꯤ ꯃꯥꯅ ꯈꯪꯉꯣ ꯍꯥꯏꯕꯅꯤꯗ
ꯕꯅꯤꯗ ꯅꯨꯄꯥꯗꯨꯅꯗ ꯅꯨꯡꯉꯥꯏꯔꯣꯏꯗꯕ ꯊꯥꯕꯛ ꯍꯥꯏꯖꯦ ꯅꯨꯄꯤꯗꯨꯅ ꯅꯨꯄꯥ ꯑꯇꯣꯞꯄ ꯀꯣꯏ ꯆꯠꯃꯤꯟꯅ ꯀꯅꯥ ꯅꯨꯡꯉꯥꯏꯗꯣꯏꯅꯣ ꯀꯃꯥꯏꯅ ꯀꯣꯏꯅꯤ ꯑꯗꯨꯒꯨꯝꯕꯗꯤ ꯀꯣꯏꯅꯕꯒꯨꯝꯕꯗꯤ ꯂꯩꯇꯦꯕꯀꯣ ꯑꯗꯨ ꯂꯥꯏꯔꯤꯛ ꯇꯝꯔꯛꯛꯄ ꯀꯥꯟꯗꯗꯤ ꯑꯗꯨꯝ ꯉꯥꯡꯅꯕꯗꯤ ꯂꯩꯅ ꯉꯥꯡꯅꯕ ꯈꯣꯠꯄꯗꯤ ꯂꯩꯅꯥ ꯌꯥꯝꯅ ꯀꯥ ꯍꯦꯟꯅ ꯉꯥꯡꯕ ꯅꯠꯇꯕ ꯑꯗꯨ ꯃꯔꯛ ꯃꯔꯛꯇꯗꯤ ꯉꯥꯡꯅꯕ ꯂꯥꯏꯔꯤꯛꯀꯤ ꯃꯇꯥꯡꯗ ꯉꯥꯡꯅꯕ ꯅꯠ ꯇ꯭ꯔꯒ ꯃꯔꯛ ꯃꯔꯛꯇꯗꯤ ꯑꯗꯨꯝ ꯑꯣꯏꯊꯣꯛꯄ ꯂꯩꯅꯥ ꯑꯗꯨꯗꯤ ꯃꯁꯥꯅ ꯑꯗꯨꯝ ꯂꯩ ꯇꯥꯕꯅꯤ ꯑꯗꯨ ꯑꯩꯖꯨ ꯅꯨꯄꯤ ꯃꯌꯥꯝ ꯑꯃꯥ ꯋꯥꯔꯤ ꯁꯥꯟꯅꯩ ꯀꯩꯅꯣ ꯏꯃꯥꯟꯅꯕꯤ ꯑꯗꯨꯅꯦ ꯑꯗꯨꯅꯦ ꯅꯨꯄꯤ ꯀꯣꯏꯔꯦꯅ ꯑꯩ ꯏꯃꯥꯟꯅꯕꯤ ꯀꯥꯏꯅꯒꯗ꯭ꯔꯣ ꯏꯃꯥꯟꯅꯕ ꯀꯥꯏꯅꯒꯗ꯭ꯔꯣ ꯑꯗꯨꯅꯦ ꯑꯗꯨꯅꯦ ꯑꯩ ꯌꯥꯝ ꯇꯜꯂꯦꯕꯥ ꯃꯤꯅ ꯑꯗꯨ ꯇꯧꯑꯣ ꯑꯗꯨ ꯇꯥꯑꯣꯍꯩ ꯍꯥꯏꯗꯣꯏꯗꯣ ꯑꯩ ꯌꯥꯝ ꯍꯩꯅꯗꯦꯕꯥ ꯈꯨꯡꯒꯪꯗꯒꯤ ꯍꯧꯅꯁꯨ ꯑꯩ ꯌꯥꯝ ꯍꯩꯅꯔꯛꯇꯕꯒꯤ ꯑꯁꯤꯒꯨꯝꯕ ꯃꯇꯥꯡ ꯂꯥꯛꯔꯗꯤ ꯅꯨ ꯅꯨꯄꯥꯅ ꯑꯗꯨꯝ ꯍꯣꯏ ꯑꯩ ꯌꯥꯝ ꯐꯖꯩ ꯍꯥꯏꯕ ꯅꯠꯇꯕ ꯅꯨꯄꯥꯅ ꯑꯩꯕꯨ ꯑꯗꯨꯝ ꯉꯥꯡꯕꯤ ꯍꯥꯏꯕꯁꯨ ꯅꯠꯇꯕ ꯑꯗꯨꯝ ꯉꯥꯡꯔꯛꯄ ꯈꯣꯏꯒꯨꯝ ꯑꯩꯈꯣꯏꯗꯣ ꯑꯗꯨꯝ ꯈꯔ ꯌꯦꯡꯔꯒ ꯃꯣꯏꯗꯣ ꯌꯥꯝꯅ ꯑꯗꯨ ꯇꯧꯑꯣ ꯑꯗꯥ ꯇꯧꯑꯣ ꯍꯥꯏꯗꯧꯉꯥꯏ ꯑꯩ ꯌꯥꯝ ꯃꯥꯟꯕ ꯑꯗꯨꯗꯒꯤꯗꯤ ꯑꯩꯁꯨ ꯇꯜꯂꯛꯄ ꯑꯗꯨꯒꯤꯅꯦ ꯅꯨꯡꯁꯤꯅꯕ ꯂꯩꯅ ꯂꯩꯇ꯭ꯔꯤꯗꯣ ꯍꯧꯖꯤꯛꯐꯥꯎ ꯑꯩ ꯇꯜꯂꯦ ꯑꯩꯗꯤꯅꯦ ꯑꯃꯨꯛꯀ ꯑꯃꯨꯛ ꯑꯃ ꯂꯩꯕꯅꯦꯕ ꯃꯤꯁꯦ ꯅꯨꯡꯁꯤ ꯁꯤꯔꯗꯤ ꯌꯥꯝ ꯀꯥ ꯍꯦꯟꯅ ꯅꯨꯡꯁꯤꯕꯗꯣ ꯏꯁꯥꯅ ꯏꯁꯥꯅ ꯑꯗꯨꯝ ꯈꯪꯖꯩꯕ ꯑꯗꯨꯒꯤ ꯀꯤꯁꯨ ꯀꯤꯕꯒꯤ ꯁꯨꯛꯇꯨꯁꯨ ꯇꯧꯗꯦ ꯑꯣ ꯊꯣꯛꯂꯛꯄꯒ ꯆꯦꯟꯒꯦ ꯍꯝ ꯌꯥꯔꯦ ꯋꯥꯊꯤꯗꯤ
ꯋꯥꯊꯤꯗꯤ ꯁꯥꯟꯅꯕ ꯄꯥꯝꯕ꯭ꯔꯥ ꯀꯩꯀꯩ ꯁꯥꯟꯅꯒꯦ
ꯑꯥ
ꯑꯥ ꯅꯪ ꯁꯥꯟꯅꯒꯟꯕ꯭ꯔꯕꯥ ꯁꯥꯟꯅꯒꯟꯕ꯭ꯔꯗꯤ ꯑꯗꯨꯝ ꯁꯥꯟꯅꯕ ꯂꯩꯅ ꯌꯥꯝ ꯂꯩꯅ ꯁꯥꯟꯅꯕꯁꯨ ꯀꯔꯝꯕ ꯍꯦꯟꯅ ꯁꯥꯟꯅꯒꯦ ꯅꯪ ꯕꯣꯜ ꯈꯔ ꯈꯔ ꯁꯥꯟꯅꯩ ꯀꯩꯅꯣ ꯑꯣ ꯑꯣ ꯀꯩ ꯂꯩꯇꯦ ꯑꯥ ꯑꯇꯩꯗꯤ ꯁꯥꯟꯅꯗꯦ ꯑꯩꯗꯤ ꯕꯦꯠꯃꯤꯟꯇꯟ ꯑꯣ ꯑꯗꯨ ꯃꯥꯟꯅꯔꯦ ꯌꯨꯅꯤꯚꯔꯁꯤꯇꯤ ꯆꯠꯂꯗꯤ ꯎꯝ ꯍꯝ ꯍꯝ ꯍꯝ ꯀꯥꯏꯗ ꯆꯠꯇꯨꯏꯅꯣ
ꯎꯝ
ꯎꯝ ꯀꯥꯏꯗꯅꯣ ꯀꯥꯏꯗꯅꯣ ꯑꯩ ꯂꯩ ꯃꯐꯝꯁꯤꯗꯅꯤ ꯀꯩꯅꯣ ꯑꯣ ꯑꯩꯁꯨ ꯑꯗꯨ ꯁꯥꯟꯅꯩꯌꯦ
ꯎꯝ
ꯅꯥ ꯊꯣꯂꯛꯑꯣ ꯁꯥꯟ ꯁꯥꯟꯅꯁꯤꯀꯣ ꯑꯩꯈꯣꯏꯅꯤ ꯀꯤꯕꯨ ꯀꯤꯑꯦꯗ ꯅꯣꯏ ꯔꯣꯝ ꯂꯥꯛꯀꯗꯧꯕ ꯀꯩꯅꯣ ꯍꯧꯖꯤꯛ ꯑꯩ ꯇꯝꯄꯥꯛꯇ ꯂꯩꯔꯤꯅꯦ ꯈꯨꯟꯗ ꯂꯩꯇꯦ ꯑꯩꯈꯣꯏ ꯂꯝꯗꯝ ꯑꯩꯈꯣꯏ ꯑꯩꯈꯣꯏ ꯂꯝ ꯑꯩꯈꯣꯏ ꯂꯝꯗꯝꯗ ꯈ꯭ꯋꯥꯏꯗꯒꯤ ꯑ ꯐꯥꯎꯕ ꯂꯥꯏꯔꯤꯛ ꯇꯝꯐꯝꯗꯣ ꯈ꯭ꯋꯥꯏꯗꯒꯤ ꯆꯥꯎꯕ ꯂꯥꯏꯔꯤꯛ ꯇꯝꯐꯝꯗꯣ ꯈꯪꯕ꯭ꯔꯥ ꯇꯥꯏꯕꯪ ꯂꯩꯀꯣꯜ ꯍꯥ
ꯇꯥꯏꯕꯪ ꯃꯍꯩꯀꯣꯜ
ꯑꯗꯨ ꯂꯩꯕ꯭ꯔꯥ ꯍꯥꯏꯖꯦ ꯍꯣꯏ ꯏꯁ ꯑꯗꯨꯗꯤ ꯈꯪꯅꯕ ꯑꯣꯄꯥꯝꯃꯅꯤꯍꯦ ꯍꯥ ꯃꯁꯛ ꯈꯪꯗꯕ ꯃꯤ ꯑꯣꯄꯥꯝꯃ ꯂꯩꯔꯝꯃꯦ ꯀꯅꯥꯔꯣ ꯍꯨꯝ ꯀꯅꯥꯔꯣ ꯀꯅꯥꯔꯣ
ꯌꯥꯝ ꯂꯩꯗ
ꯌꯥꯝ ꯂꯩꯗ ꯑꯦ ꯂꯩꯔꯝꯅꯤꯗ ꯂꯩꯔꯝꯅꯤ ꯍꯣꯏ ꯅꯪ ꯅꯣꯏꯕꯨꯗꯤ ꯌꯥꯝ ꯂꯩꯔꯝꯅꯤ ꯑꯩ ꯊꯤꯒꯠꯀꯅꯨꯀꯣ ꯑꯩꯕꯨ ꯑꯩ ꯀꯥꯏ ꯑꯩ ꯊꯤꯒꯠꯀꯅꯨꯕ ꯏꯀꯥꯏꯌꯦ
ꯀ꯭ꯔꯤꯒꯤ
ꯍꯥꯥ ꯑꯩ ꯇꯣꯏ ꯇꯣꯏꯅ ꯑꯗꯨꯝ ꯂꯥꯛꯑꯝꯃꯤꯗ ꯑꯩ ꯌꯨꯝ ꯂꯩꯀꯥꯟꯗ ꯑꯗꯨꯗꯗꯤ ꯁꯤ ꯑꯍꯤꯡꯒ ꯂꯦꯛꯇ ꯅ ꯑꯥ ꯍꯥ ꯑꯣ ꯁꯤꯗꯔꯣ ꯅꯪ ꯂꯥꯛꯏꯗꯣ ꯑꯗꯨꯝ ꯂꯦꯛꯄ ꯂꯥꯛꯈꯤꯗꯣ
ꯎꯝ ꯕꯣꯠꯇꯒ
ꯑꯣ ꯑꯁ ꯌꯥꯝ ꯂꯥꯛꯇꯧꯔꯦ ꯑꯗꯨ ꯃꯇꯝꯗꯣ ꯂꯥꯛꯇꯧꯔꯦ ꯐꯥꯏꯅꯥꯟꯁ ꯁꯦꯀꯦꯇ꯭ꯔꯤꯗꯣ ꯈꯪꯉꯤꯗꯅ ꯍꯥ ꯐꯥꯏꯅꯥꯟꯁ ꯁꯦꯀꯦꯇ꯭ꯔꯤ ꯃꯤ ꯅꯦꯝꯕꯗꯨ ꯈꯪꯉꯤꯗꯅ
ꯃꯥꯏ